ꯍꯜꯂꯣ
ꯍꯂꯣ
ꯑꯥꯎ ꯚꯥꯏ ꯅꯨꯡꯉꯥꯏꯔꯤꯕ ꯀꯃꯥꯏ ꯀꯃꯥꯏ ꯇꯧꯔꯤꯒꯦ ꯑ ꯑ ꯅꯥ ꯑꯩ ꯀꯗꯤ ꯌꯥꯎꯗꯤꯀꯣ
ꯊꯣꯏꯗꯣꯛꯄ
ꯎꯝ ꯑꯗꯣ ꯍꯟꯗꯛꯀꯤ ꯌꯥꯎꯁꯪꯗꯨ ꯀꯃꯥꯏ ꯀꯃꯥꯏꯅ ꯇꯧꯒꯦ ꯑꯗꯨꯝ ꯏꯟꯖꯣꯏ ꯇꯧꯕꯕ꯭ꯔꯣ
ꯑ ꯌꯥꯝ ꯊꯤ ꯅꯨꯡꯉꯥꯏꯗꯕ ꯑꯩ ꯍꯟꯗꯛꯀꯤ ꯌꯥꯎꯁꯪꯁꯤꯅꯤꯅꯨꯡ ꯅꯨꯡꯉꯥꯏꯗꯕ
ꯀꯉꯥꯏ ꯀꯉꯥꯏ ꯇ ꯏꯅ ꯌ ꯋꯥ
ꯃꯆꯨꯒꯤ ꯀꯨꯝꯍꯩ ꯍꯥꯏꯔꯦꯗꯅ ꯍꯥꯏꯗꯤ ꯄꯥꯈꯪ ꯂꯩꯁꯥ ꯃꯆꯨ ꯇꯩꯅꯕ ꯑꯗꯨꯒ ꯈꯪꯗꯩ ꯍꯟꯗꯛꯀꯤ ꯌꯥꯝꯅ ꯍꯥꯏꯗꯤ ꯆꯍꯤ ꯑꯍꯨꯝ ꯃꯨꯛꯂꯦ ꯄꯨꯔꯝꯃ ꯃꯇꯨꯡꯗ ꯇꯧꯔꯛꯄꯅꯤꯅ ꯌꯥꯝꯅ ꯅꯨꯡꯉꯥꯏꯕꯗꯣ
ꯑ ꯌꯥꯝ ꯊꯥꯕꯜ ꯅꯨꯡꯒꯗꯤ ꯑꯗꯨꯝ ꯆꯠꯂꯤꯀꯣ
ꯊꯥꯕꯜ ꯆꯣꯡꯕ ꯑꯗꯨꯝ ꯆꯠꯂꯤ ꯊꯥꯕꯜ ꯆꯣꯡꯕꯒꯤ ꯅꯨꯡꯉꯥꯏꯕꯁꯤꯁꯨ ꯃꯈꯜ ꯑꯃꯅꯤꯅ ꯚꯥꯏ
ꯌꯥꯝꯏꯟꯖꯣꯏ ꯇꯧꯈ꯭ꯔꯦꯅꯦꯀꯣ ꯑꯗꯨꯗꯤ
ꯎꯝ ꯥꯏꯗꯤ ꯆꯠꯄ꯭ꯔꯣ ꯀꯃꯥꯏ ꯇꯧꯒꯦ
ꯑ ꯑꯩꯁꯨ ꯑꯗꯨꯝ ꯆꯠꯂꯦ ꯑꯗꯨꯝ ꯌꯥꯎꯋꯦ ꯍꯥꯏꯇꯥꯔꯦ ꯑꯗꯨꯝ ꯀꯩ ꯍꯥꯏꯇꯥꯔꯦ ꯑꯗꯨꯝ ꯃꯌꯥꯝꯅ ꯆꯠꯅꯕꯅꯤ ꯈꯣꯠꯅꯕꯅꯤ ꯑꯩꯁꯨ ꯆꯍꯤ ꯑꯃꯇ ꯑꯃꯨꯛ ꯂꯥꯛꯄꯅꯤꯅ ꯑꯗꯨꯝ ꯃꯥꯡꯍꯟꯕꯗꯤ ꯅꯨꯡꯉꯥꯏꯇꯦꯅ ꯑꯗꯨꯝ ꯑꯗꯨꯝ ꯑꯗꯨꯝ ꯌꯥꯎꯁꯜꯂꯦ ꯑꯗꯨꯝ ꯄꯅꯨꯡ ꯅꯨꯡꯉꯥꯏꯈ꯭ꯔꯦꯗ ꯚꯏ ꯆꯥꯛ ꯏꯁꯤꯡꯗꯨꯗꯤ ꯆꯥꯔꯕ ꯑꯩꯈꯣꯏ ꯚꯥꯏ
ꯆꯔꯦ ꯚꯥꯏ ꯆꯔꯕ
ꯁꯨꯁꯔꯦ ꯍꯧꯖꯤꯛꯀꯥꯟꯁꯤꯕꯨ ꯀꯩꯀꯩ ꯃꯊꯦꯜꯅꯒ
ꯍꯧꯖꯤꯁꯦ ꯀꯂꯤ ꯌꯦꯡꯒꯦꯁ ꯆꯪꯁꯤꯜꯂꯛꯄꯅꯦ ꯑꯗꯨꯅ ꯁꯧꯒ꯭ꯔꯤꯒꯨꯝꯕ ꯀꯩꯒꯨꯝꯕꯁꯤꯅ ꯈꯔ ꯍꯥꯎꯔꯤꯕ ꯥꯏꯗꯤ ꯆꯔꯔꯕꯣ
ꯇꯥꯔꯦꯖꯣ
ꯀꯩ ꯢꯟꯖꯥꯡ ꯆꯥꯕꯤꯔꯒꯦ
ꯑꯥ ꯑꯩꯒꯤ ꯗꯨꯕꯨ ꯏꯔꯣꯟꯕ꯭ꯔꯥ ꯀꯩꯅꯣ ꯆꯥꯔꯕꯅꯦ ꯍꯨꯡ-ꯍꯨꯡ꯫
ꯍꯧꯖꯤꯛꯁꯤꯕꯨ ꯀꯩꯗꯧꯕꯤꯔꯝꯃꯤꯅꯣ?
ꯍꯥ-ꯍꯥ ꯀꯩꯅꯣ ꯁꯨꯝ ꯂꯥꯢꯔꯤꯛ ꯑꯃ ꯁꯨꯝ ꯄꯥꯔꯝꯕꯅꯤ ꯃꯩ ꯃꯨꯠ ꯀ꯭ꯌꯨꯕꯥ ꯑꯗꯨ ꯑꯈꯣꯏ ꯃꯅꯤꯄꯨꯔ ꯃꯩꯗꯤ ꯁꯤꯒ ꯆꯥꯡ ꯅꯥꯏꯗꯕꯒ ꯈꯪꯗ꯭ꯔꯦꯗꯥ꯫ ꯎꯔꯦꯗ ꯃꯇꯝꯖꯦ
ꯀꯥꯂꯦꯟ ꯊꯥꯁꯤꯕꯨ ꯀꯔꯝ-ꯀꯔꯝ ꯇꯧꯔꯤꯒꯦ?
ꯀꯥꯂꯦꯟꯁꯦ ꯁꯥꯏ ꯌꯥꯝ ꯊꯤ ꯁꯥꯏ꯫
ꯀꯣꯥ ꯕꯥꯏ?
ꯁꯥꯏ ꯑꯍꯟꯗꯤ ꯂꯩꯏꯔꯗꯅ ꯍꯥꯅꯥ ꯑꯩꯈꯣꯏꯕꯧ ꯈꯥꯡꯕ ꯋꯥꯏꯅꯦ
ꯃꯇꯝꯖꯤꯕꯨ ꯀꯥꯂꯦꯟꯖꯤꯕꯨ ꯀꯃꯥꯏꯅ ꯃꯇꯝ ꯂꯤꯟꯕꯤꯔꯤꯒꯦ
ꯃꯇꯝ ꯂꯦꯟꯕꯁꯦ ꯈꯪꯗꯦꯗ ꯄꯥꯂꯩ ꯃꯔꯩꯌꯦ ꯑꯗꯨꯝ
ꯎꯝ ꯑꯗꯩꯗꯤ ꯍꯣꯕꯤ ꯑꯣꯏꯅ ꯁꯨꯝ ꯑꯉꯥꯡꯒꯩ ꯀꯩꯅꯣ ꯁꯥꯟꯅꯕꯒꯨꯝꯕ ꯂꯣꯇ꯭ꯔꯤ ꯁꯥꯟꯅꯕꯒꯨꯝꯕ ꯈꯣꯠꯄꯒꯨꯝꯕ ꯑꯗꯨꯗ ꯁꯨꯝ ꯀꯅꯣ ꯃꯇꯝ ꯂꯦꯟꯕ ꯑꯣꯏꯅ ꯁꯨꯝ ꯉꯥꯏꯍꯥꯛ-ꯉꯥꯏꯍꯥꯛ ꯌꯥꯎꯔꯤꯌꯦ ꯑꯗꯨꯃꯥꯏꯅ ꯃꯇꯝ ꯂꯦꯜꯂꯤ
ꯌꯥꯝ ꯐꯩꯅꯦ ꯑꯁ ꯑꯩꯗꯤ ꯃꯇꯝ ꯂꯦꯟꯕꯝ ꯈꯪꯗꯗꯅ ꯅꯨꯡꯗꯤꯟ ꯁꯥꯒꯥ ꯁꯥ ꯁꯥꯔꯦ ꯑꯁ ꯇꯩꯕꯝ ꯆꯥꯕꯝ ꯈꯪꯗꯗꯅ ꯋꯥꯔꯦ ꯍꯟꯗꯛꯇꯤ
ꯑꯗꯨꯅꯤ ꯍꯟꯗꯛꯁꯦ ꯀꯩꯅꯣꯖꯨ ꯇꯥꯕꯒꯤ ꯑꯥ ꯑꯗꯨꯃꯥꯏꯅ ꯌꯥꯝ ꯁꯥꯅꯤ ꯈꯣꯠꯅꯦꯅ ꯍꯥꯏꯕ ꯂꯩꯕꯅꯤꯀꯣ ꯚꯥꯏ ꯑꯗꯨꯅ ꯅꯨꯡꯗꯤꯟ ꯅꯨꯡꯁꯥ ꯁꯥꯕ ꯀꯥꯟꯒꯨꯝꯕ ꯃꯄꯥꯟ ꯊꯣꯛꯄ ꯈꯣꯠꯄꯗ ꯏꯁꯀꯤꯟꯒꯨꯝꯕ ꯇꯩꯕꯤꯔ ꯈꯣꯠꯄꯤꯔꯒ ꯊꯣꯛꯄꯤꯌꯣꯅ ꯑꯗꯨꯃꯥꯏꯅ ꯍꯥꯏꯕ ꯂꯩꯕꯅꯦ ꯑꯗꯨ ꯊꯣꯛꯇꯕ ꯌꯥꯗꯕ ꯑꯣꯏꯔꯗꯤ ꯁꯟ ꯏꯁꯀ꯭ꯔꯤꯟꯒꯨꯝꯕ ꯇꯩꯕ ꯈꯣꯠꯄ ꯑꯗꯒꯤ ꯀꯩꯅꯣ ꯑꯥ ꯄꯨꯡ ꯅꯨꯡꯁꯥ ꯂꯩꯊꯒ꯭ꯔꯥꯕ ꯇꯨꯡꯒꯨꯝꯕꯗ ꯊꯣꯛꯄꯤꯌꯣꯅ ꯑꯗꯨꯃꯥꯏꯅ ꯍꯥꯏꯕꯅꯤꯀꯣ ꯚꯥꯏ ꯊꯣꯛꯄꯗ ꯆꯦꯛꯁꯤꯟꯕꯤꯌꯨꯀꯣ
ꯑꯩꯈꯣꯏ ꯚꯥꯏꯗꯤ ꯌꯥꯝ ꯑꯦꯋꯦ꯭ꯔ ꯑꯣꯏꯔꯝꯃꯤ ꯃꯑꯣꯡ ꯃꯥꯟꯗꯅ
ꯒꯔꯥꯏ ꯁꯨꯝ ꯀꯩꯅꯣ ꯁꯨꯝ ꯃꯇꯝ ꯂꯦꯟꯕꯣꯏ ꯀꯩꯕꯣꯏ ꯔꯦꯗꯤꯑꯣ ꯁꯨꯝ ꯇꯥꯕꯗꯣ ꯑꯗꯨꯗ ꯃꯣꯏ ꯔꯦꯗꯤꯑꯣꯗ ꯍꯥꯏꯕꯗꯣ ꯑꯗꯨꯗ ꯁꯨꯝ ꯇꯥꯍꯧꯕ ꯍꯥꯏ ꯇꯥꯔꯦ
ꯎꯝ ꯑꯩꯈꯣꯏ ꯚꯥꯏꯗꯤ ꯔꯦꯗꯤꯑꯣ ꯇꯥꯕꯒꯤ ꯀꯥꯟꯅꯕ ꯌꯥꯝ ꯂꯧꯍꯧꯔꯦꯕꯣ
ꯍꯥꯏꯗꯤ ꯁꯤꯒꯨꯝꯕ ꯀꯩꯅꯣ ꯔꯦꯗꯤꯑꯣ ꯇꯥꯕꯒꯤ ꯀꯩꯅꯣ ꯍꯥꯏꯗꯤ ꯀꯥꯟꯅꯕ ꯅ꯭ꯌꯨꯁꯄꯦꯄꯔ ꯄꯥꯕꯒꯤ ꯀꯥꯟꯅꯕꯁꯤꯁꯨ ꯃꯌꯥꯝ ꯂꯩ ꯍꯥꯏꯔꯔꯣꯏꯒꯦ
ꯍꯣ ꯌꯥꯝ ꯆꯨꯝꯕ ꯋꯥꯐꯝꯅꯤ ꯑꯩꯈꯣꯏ ꯚꯥꯏꯅꯤꯁꯤ ꯇꯥꯛꯄꯤꯔꯤꯁꯤ ꯑꯩꯁꯨ ꯑꯩꯒꯤꯁꯨ ꯍꯣꯕꯤꯁꯦ ꯍꯣꯏ ꯀꯥꯔꯦꯟ ꯑꯦꯐꯤꯌꯔꯒꯨꯝꯕꯁꯦ ꯑꯗꯨꯝ ꯄꯥꯕꯨꯗꯤ ꯄꯥꯏ ꯑꯗꯨꯑꯣꯏꯁꯨ ꯑꯩꯅꯃꯨꯛ ꯅꯣꯕꯦꯜꯒꯨꯝꯕ ꯑ ꯀꯩꯒꯨꯝꯕꯗ ꯄꯥꯕꯁꯤꯅ ꯍꯦꯟꯅ ꯊꯋꯥꯏ ꯌꯥꯎꯁꯟꯈꯤꯕꯗꯣ ꯚꯥꯏ ꯑꯗꯨꯒꯤ ꯁꯤꯒꯨꯝꯕꯁꯤꯅ ꯑꯃꯨꯛ ꯑꯞꯗꯦꯠ ꯑꯣꯏ
ꯑꯁ ꯅꯣꯕꯦꯟ ꯄꯥꯂꯣꯏꯖꯤ ꯑꯩ ꯌꯥꯝ ꯀꯥꯟꯅꯕ ꯄꯣꯠꯅꯤꯗ ꯚꯥꯏ
ꯑꯁ ꯚꯩ ꯁꯤꯖꯨ ꯅꯤꯁꯥ ꯑꯃꯅꯤꯗ ꯑꯗꯨꯝ ꯅꯤꯁꯥ ꯑꯃꯒꯤ ꯄꯥꯛꯁꯤꯗꯀꯣ ꯁꯤꯁꯦ ꯑꯝꯇꯪ ꯂꯣꯏꯁꯤ ꯁꯤꯟꯗ꯭ꯔꯒꯗꯤ ꯁꯤ ꯃꯈꯥꯗꯅ ꯀꯩ ꯂꯥꯛꯀꯗꯣꯏꯅꯣꯅ ꯈꯟꯕꯗꯨꯗꯀꯣ ꯑꯍꯤꯡꯒ ꯇꯨꯝꯕ ꯌꯥꯕꯖꯥꯠ ꯅꯠꯇꯦ ꯂꯣꯏꯁꯤꯟꯗꯔꯤꯕꯣ ꯂꯣꯏꯁꯤꯟꯗꯤꯕꯣꯅ ꯇꯧꯗꯅ
ꯑ ꯑꯗꯨꯗꯤ ꯅꯣꯕꯦꯜ ꯄꯥꯕ ꯈꯣꯠꯄꯁꯤꯗꯤ ꯑꯩ ꯌꯥꯝꯅ ꯀꯥꯟꯅ ꯀꯥꯟꯅꯔꯕ ꯅꯣꯂꯦꯖ ꯀꯌꯥ ꯑꯃ ꯐꯪꯉꯦ ꯍꯥꯏꯖꯔꯤꯕ ꯚꯥꯏ ꯍꯥꯏꯗꯤ ꯏꯪꯂꯤꯁꯇꯃꯛꯇ ꯑꯣꯏꯔꯦ ꯑꯃꯗꯃꯛꯇ ꯑꯣꯏꯔꯦ ꯌꯥꯝ ꯅꯣꯚꯦꯜ ꯄꯥꯕꯁꯤꯅ ꯌꯥꯝ ꯏꯝꯄ꯭ꯔꯨꯞ ꯑꯣꯏꯍꯜꯂꯦ ꯍꯥꯏꯔꯤꯕ
ꯑꯧ
ꯑꯥ ꯀꯩꯅꯣꯒꯤ
ꯑꯗꯣ ꯑꯩꯈꯣꯏ ꯑꯩꯈꯣꯏ ꯚꯥꯏꯒꯤ ꯀꯩꯅꯣ ꯏꯕꯣꯛꯇꯨꯕꯨ ꯀꯜꯂꯤꯕꯣ ꯀꯃꯥꯏ ꯇꯧꯔꯤꯒꯦ
ꯑ ꯑꯅꯥ ꯑꯌꯦꯛ ꯀꯩꯁꯨ ꯊꯣꯏꯗꯣꯛꯄ ꯌꯥꯎꯗꯦ ꯑꯗꯨꯝ ꯍꯥꯏꯗꯤ ꯑꯍꯟ ꯑꯣꯏꯔꯛꯄꯒꯤ ꯃꯁ ꯃꯁꯥꯕꯨꯗꯤ ꯈꯤꯇꯪ ꯁꯣꯟꯖꯜꯂꯦ ꯑꯗꯨꯑꯣ ꯑꯣꯏꯁꯨ ꯁꯨꯝ ꯀꯩꯅꯣ ꯇꯧꯔꯤ ꯍꯥꯏꯇꯥꯔꯦ ꯑꯅꯥ ꯑꯌꯦꯛꯄ ꯊꯣꯗꯣꯛꯄ ꯌꯥꯎꯗꯅ ꯑꯗꯨꯝ ꯂꯩꯔꯤ ꯍꯥꯏꯇꯥꯔꯦ ꯐꯩ ꯚꯥꯏ ꯍꯣꯏꯒꯤ ꯕꯣꯕꯣꯛ ꯑꯗꯨꯗꯤ ꯀꯩꯁꯨꯝ ꯇꯧꯗꯕ꯭ꯔꯣ ꯀꯃꯥꯏ ꯇꯧꯒꯦ
ꯑꯁ ꯑꯩꯈꯣꯏꯒꯤꯗꯤ ꯍꯟꯇꯛ ꯃꯁꯥꯗꯣ ꯈꯔꯅ ꯅꯣꯏꯈꯠꯂꯦꯕꯤ ꯄꯤ ꯋꯥꯡꯉꯦꯅ ꯈ ꯀꯣꯏꯆꯦꯟ ꯆꯦꯜꯂꯤꯌꯦ ꯍꯟꯇꯛ ꯍꯣꯁꯄꯤꯇꯥꯜꯗꯁꯨ ꯅꯨꯃꯤꯠ ꯅꯤꯅꯤ ꯍꯨꯝꯅꯤ ꯂꯩꯔꯨꯔꯦ ꯕꯤꯄꯤ ꯏꯁꯇꯣꯛ ꯇꯧꯒꯦ ꯇꯧꯋꯦꯅ
ꯎꯝ ꯍꯥꯏꯗꯤ ꯀꯥꯂꯦꯟꯒ ꯑꯣꯏꯔꯦ ꯅꯣꯡꯁꯥꯒ ꯁꯥꯕꯁꯤꯗꯀꯣ ꯚꯥꯏ ꯍꯥꯏꯗꯤ ꯑꯍꯟꯒ ꯑꯣꯏꯔꯦ ꯆ ꯇꯧꯔꯤꯖꯥꯠꯅꯤꯗ ꯀꯥꯂꯦꯟ ꯅꯨꯡꯁꯥ ꯁꯥꯕꯁꯤꯗ ꯚꯥꯏ ꯍꯥꯏꯗꯤ ꯃꯍꯤ ꯃꯅꯥꯥꯏꯒꯨꯝꯕ ꯀꯩꯅꯣ ꯗꯤꯍꯥꯏꯗ꯭ꯔꯦꯁꯟ ꯇꯧꯗꯅꯕꯗꯣ ꯑꯗꯨꯒꯨꯝꯕ ꯐꯖꯅ ꯑꯍꯜ ꯑꯣꯏꯔꯕꯅꯤꯅ ꯅꯍꯥ ꯑꯩꯈꯣꯏꯅ ꯈꯔ ꯀꯤꯌꯥꯔ ꯂꯧꯕꯤꯗ꯭ꯔꯗꯤ ꯀꯅꯥ ꯂꯧꯕꯤꯅꯤ
ꯍꯣꯍꯣꯏ ꯚꯥꯏ ꯑꯩ ꯑꯩꯈꯣꯏꯒꯤꯁꯨ ꯑꯗꯨꯃꯥꯏ ꯇꯧ ꯄꯩꯁꯥ ꯆꯪꯉꯤꯗ ꯇꯗ ꯂꯩ ꯄꯩꯁꯥꯒꯤ ꯃꯊꯧ ꯉꯥꯛ
ꯎꯝ ꯍꯥꯏꯗꯤ ꯑꯅꯥ ꯑꯌꯦꯛꯁꯤꯗꯪ ꯌꯥꯎꯕꯤꯗ꯭ꯔꯗꯤ ꯄꯩꯁꯥꯒꯤꯗꯤ ꯑꯗꯨꯝ ꯃꯔꯥꯏꯅ ꯂꯥꯛꯆꯕ ꯄꯣꯠꯅꯦꯕ ꯑꯅꯥ ꯑꯌꯦꯛꯁꯤꯗ ꯄꯩꯁꯥꯁꯦ ꯍꯥꯏꯗꯤ ꯑꯅꯥ ꯑꯌꯦꯛ ꯍꯩꯢꯖꯤꯗꯕꯨ ꯄꯩꯁꯥꯁꯦ ꯆꯪꯉꯤꯗꯅ ꯕꯥꯏ ꯍꯥꯏꯗꯤ ꯊꯥꯗꯔꯤꯉꯩ ꯊꯥꯗꯔꯤꯉꯩ ꯃꯄꯥꯟ ꯅꯥꯏꯗꯦ ꯍꯥꯏꯔꯤꯕ ꯑꯅꯥꯕꯁꯤꯗꯤ꯫
ꯑꯗꯨꯅꯤꯅꯦ꯫ ꯇꯥꯟꯕꯗꯅ ꯃꯔꯣꯟꯃ ꯋꯥꯔꯤ
ꯎꯝ ꯆꯠꯄꯗꯨꯅ ꯃꯔꯣꯝꯃꯥ
ꯈꯪꯗ꯭ꯔꯦꯗ ꯚꯥꯏ ꯃꯇꯝꯁꯦ ꯂꯨꯔꯦꯗ ꯂꯨꯕꯗꯤ
ꯎꯝ ꯍꯥꯏꯗꯤ ꯊꯥꯏꯅꯒ ꯃꯇꯝꯒ ꯃꯥꯟꯅꯗ꯭ꯔꯦ ꯍꯥꯏꯗꯤ ꯢꯀꯣꯁꯤꯁꯇꯦꯝ ꯀꯥꯏꯔꯛꯄ ꯑꯗꯨ ꯑꯦꯠꯃꯣꯁꯄꯤꯌꯥꯔ ꯍꯣꯉꯛꯄꯁꯤꯅꯁꯨ ꯑꯌꯥꯝꯕꯅꯤꯗ ꯕꯥꯢ ꯂꯥꯏꯅꯥ ꯇꯤꯟꯅꯥ ꯃꯈꯜ ꯃꯈ ꯃꯈꯟ ꯖꯥꯠ ꯖꯥꯠ ꯃꯌꯥꯝ ꯑꯃ ꯂꯥꯛꯏꯁꯦ꯫
ꯑꯍꯟ ꯃꯣꯏꯗꯤ ꯂꯥꯏꯔꯗꯅ ꯅꯍꯥ ꯑꯩꯈꯣꯢꯕꯨꯛ ꯋꯥ ꯈꯤꯇꯪ ꯍꯦꯟꯖꯜꯂꯨꯕꯖꯤꯗ ꯋꯥꯏꯅꯦ ꯀꯣ꯫
ꯎꯝ ꯑꯗꯨꯅꯤ ꯍꯥꯏꯗꯤ ꯑꯩꯈꯣꯏ ꯅꯍꯥ ꯃꯌꯥꯝ ꯄꯨꯟꯖꯟꯅ ꯔꯒ ꯍꯥꯏꯗꯤ ꯏꯀꯣ ꯁꯤꯁꯇꯦꯝꯁꯦ ꯀꯃꯥꯏꯅ ꯌꯣꯛꯈꯠꯁꯤꯒꯦ ꯏꯟꯚꯥꯏꯔꯣꯟꯃꯦꯟꯁꯦ ꯀꯃꯥꯏꯅ ꯌꯣꯛꯈꯠꯁꯤꯒꯦ ꯍꯥꯏꯕꯒꯤ ꯀꯩꯅꯣꯃꯗꯤ ꯈꯟꯅꯕ ꯐꯕꯅꯤꯀꯣ ꯚꯥꯏ꯫
ꯌꯥꯝꯝ ꯆꯨꯝꯕ ꯋꯥꯐꯝꯅꯤ ꯕꯥꯏ ꯑꯗꯣ꯫ ꯑꯗ ꯏꯅꯤꯁꯦꯇꯤꯚ ꯑꯃ ꯂꯧꯕꯤꯅꯕ ꯂꯩ ꯂꯩꯇꯕꯁꯦ ꯑꯩꯈꯣꯏꯒꯤ ꯍꯥꯏꯗꯤ ꯑꯩꯈꯣꯏ ꯂꯤꯡꯖꯦꯜ ꯃꯥꯟꯅꯕ ꯆꯪꯉꯤ ꯑꯗꯒꯤ ꯂꯤꯗꯔꯁꯤꯞ ꯑꯃꯒꯤ ꯀ꯭ꯋꯥꯂꯤꯇꯤ ꯌꯥꯝ ꯃꯔꯨ ꯂꯣꯏ ꯑꯣꯏꯔꯤꯌꯦꯕ ꯄꯣꯠꯁꯦ ꯕꯥꯏ ꯫
ꯎꯝ ꯆꯨꯝꯃꯤ ꯆꯨꯝꯃꯤ ꯚꯥꯏ ꯍꯥꯏꯗꯤ ꯁꯨꯝ ꯅꯣꯡꯃ ꯅꯣꯡꯃꯒꯤ ꯀꯥꯏꯊꯔꯛꯑꯒꯗꯤ ꯑꯩꯈꯣꯏꯅ ꯂꯩꯔꯤꯕ ꯄ꯭ꯔꯤꯊꯤꯕꯤꯁꯦ ꯅꯣꯡꯃꯗ ꯅꯠꯇ꯭ꯔꯒ ꯅꯣꯡꯃꯗꯤ ꯀꯩꯅꯣ ꯇꯧꯈ꯭ꯔꯅꯦꯕ ꯍꯥꯏꯗꯤ ꯃꯤ ꯂꯩꯕ ꯌꯥꯗꯕ ꯖꯤꯕ ꯄꯥꯟꯕ ꯂꯩꯕ ꯌꯥꯗꯕ ꯈꯨꯟꯗꯥ ꯂꯩꯇꯥꯕ ꯌꯥꯗꯕ ꯑꯃ ꯁꯣꯏ ꯑꯣꯏꯈ꯭ꯔꯅꯦꯕ ꯑꯗꯨꯅ ꯑꯩꯈꯣꯏ ꯈꯔ ꯑꯩꯈꯣꯏ ꯈꯔ ꯅꯍꯥꯔꯣꯟ ꯈꯔ ꯃꯥꯟꯅꯔ ꯍꯥꯏꯗꯤ ꯏꯀꯣꯁꯤꯁ ꯁꯇꯦꯝꯁꯦ ꯀꯟꯕ ꯌꯥꯕ ꯀꯃꯥꯏ ꯇꯧ ꯕꯥꯏ
ꯍꯣꯏ ꯚꯥꯏ ꯑꯗꯨ ꯌꯥꯝ ꯆꯨꯝꯃꯤ ꯃꯁꯤ ꯑꯃꯨꯛ ꯃꯄꯨꯡ ꯐꯥꯅ ꯊꯕꯛꯁꯦ ꯇꯧꯍꯟꯒꯦ ꯍꯥꯏꯔꯒꯗꯤ ꯑꯃꯨꯛ ꯐꯟꯗꯤꯡ ꯍꯥꯏꯕ ꯃꯨꯛꯁꯨ ꯂꯥꯛꯑꯦꯗꯅꯀꯣ ꯚꯥꯏ ꯎꯝ ꯑꯩꯈꯣꯏꯒꯤꯁꯨ ꯐꯟꯗꯤꯡ ꯇꯧꯕꯤꯅꯕ ꯃꯤ ꯑꯁ ꯌꯥꯝ ꯆꯪꯉꯤ ꯚꯥꯏ ꯍꯥꯏꯗꯤ ꯊꯕꯛ ꯑꯣꯏꯅ ꯑꯣꯟꯊꯣꯔꯛꯄꯗꯁꯨ ꯀꯥꯏꯗꯦ ꯍꯥꯏꯔꯤꯕ ꯚꯥꯏꯁꯤ꯫ ꯀꯨꯝꯕꯖꯦ꯫
ꯎꯝ ꯍꯥꯏꯗꯤ ꯊꯕꯛ ꯑꯃ ꯇꯧꯕ ꯍꯥꯏꯕꯁꯤꯗꯃꯛꯇꯕꯨ ꯐꯟꯗꯤꯡ ꯍꯥꯏꯕꯁꯤ ꯌꯥꯝꯅꯕꯨꯗꯤ ꯃꯊꯧ ꯇꯥꯏꯀꯣ ꯍꯥꯏꯗꯤ ꯐꯟꯗꯤꯡ ꯂꯩꯇꯅ ꯊꯕꯛ ꯇꯧꯕꯁꯦ ꯑꯣꯏꯗꯦ ꯍꯥꯏꯔꯤꯕ꯫
ꯃꯥꯅꯤ ꯃꯥꯅꯤ ꯚꯥꯏ ꯑꯗꯨꯅꯤ ꯐꯟꯗꯤꯡ ꯇꯧꯕꯤꯅꯕ ꯂꯩꯇꯕꯁꯤꯗꯅꯦꯕ ꯚꯥꯏ꯫ ꯑꯩꯈꯣꯏꯒꯤ ꯁꯣꯏꯗꯣꯏꯁꯦ꯫
ꯁꯨꯃꯥꯏꯅ ꯇꯧꯗꯅ ꯍꯥꯏꯗꯤ ꯑꯩꯈꯣꯏ ꯃꯌꯥꯝ꯫ ꯑꯩꯈꯣꯏ ꯃꯌꯥꯝ ꯄꯨꯜꯂꯒ ꯀꯩ ꯇꯧꯕ ꯌꯥꯏ ꯀꯃꯥꯏꯅ ꯇꯧꯁꯤꯒꯦꯗꯣ ꯑꯝꯇꯪꯗꯤ ꯇꯥꯟꯅꯁꯤ ꯚꯥꯏ꯫
ꯌꯥꯏ ꯌꯥꯏꯌꯦ ꯑꯝꯇꯪ ꯄꯨꯟꯒꯗꯕꯅꯦ ꯑꯩꯈꯣꯏ ꯈꯔ ꯂꯤꯡꯖꯦꯜ ꯃꯥꯟꯅꯕ ꯀꯣꯛ ꯆꯥꯅꯕ ꯑꯃꯅꯤ ꯄꯨꯜꯂꯒ ꯀꯣ꯫
ꯎꯝ ꯑꯗꯨꯒ ꯍꯥꯏꯗꯤ ꯑꯩꯈꯣꯏꯅ ꯍꯧꯗꯣꯛꯑꯒꯗꯤ ꯑꯩꯈꯣꯏꯒꯤ ꯃꯈꯥ ꯇꯥꯕꯁꯤꯡꯁꯤꯁꯨ ꯑꯃꯨꯛ ꯍꯥꯏꯗꯤ ꯑꯍꯟꯅ ꯐꯔꯗꯤ ꯑꯉꯥꯡ ꯃꯈꯥ ꯇꯥꯕ ꯐꯩꯌꯦ ꯑꯗꯣ ꯑꯗꯨꯃꯥꯏꯅ ꯂꯣꯏꯅ ꯑꯐꯕꯔꯣꯝꯗ ꯄꯨꯕꯤꯅꯕ ꯑꯗꯨꯃꯥꯏꯅ ꯇꯧꯕꯤꯁꯤ ꯚꯥꯏ ꯑꯩꯈꯣꯏꯅ꯫ ꯑꯍꯟ ꯁꯥꯕꯗꯣ ꯊꯣꯛꯑꯕꯅꯤ꯫ ꯁꯤ ꯇꯧꯁꯤ ꯁꯤ ꯇꯧꯁꯤ ꯏꯅꯥꯎ ꯁꯤ ꯐꯩ ꯁꯤ ꯐꯠꯇꯦ ꯍꯥꯏꯕꯗꯃ ꯇꯧꯔꯒ ꯑꯉꯥꯡꯈꯩꯁꯤꯁꯨ ꯑꯦꯋꯥꯦꯔ ꯑꯣꯏꯍꯧꯔꯦꯗꯅ ꯍꯥꯏꯗꯤ ꯃꯣꯏꯅ ꯑꯃꯨꯛ꯫ ꯑꯩꯈꯣꯏ ꯀꯩꯅꯣ ꯇꯧꯈ꯭ꯔꯕ ꯃꯇꯨꯡ꯫ ꯃꯇꯨꯡ ꯃꯣꯏꯅ꯫ ꯈꯪꯖꯍꯧꯕ ꯅꯣꯂꯦꯖ ꯑꯣꯏꯍꯧꯕ ꯑꯗꯨꯒ ꯃꯣꯏꯅ ꯑꯃꯨꯛ ꯃꯈꯥ ꯇꯥꯕꯁꯤꯡꯗꯣ ꯑꯃꯨꯛ ꯑꯐꯕ ꯂꯝꯕꯤꯔꯣꯝꯗ ꯄꯨꯔꯛꯄ ꯁꯨꯃꯥꯏꯅ ꯊꯛ ꯈꯥꯁꯦ ꯁꯦꯝꯅꯕ ꯍꯥꯏ ꯇꯥꯔꯦ ꯚꯥꯏ꯫
ꯌꯥꯝ ꯐꯩꯅꯤ ꯚꯥꯏ ꯑꯗꯣ ꯑꯩꯒꯤ ꯍꯧꯖꯤꯛꯇ ꯂꯥꯛꯄ ꯀꯣꯛ ꯑꯃꯅ꯫ ꯑꯩꯈꯣꯏ ꯈꯔ ꯇꯧꯔꯒ ꯁ꯭ꯀꯨꯜꯗ ꯆꯠꯂꯒ ꯑꯦꯋꯥꯔꯅꯦꯁ꯫ ꯄꯨ꯭ꯔꯣꯒꯥꯝꯒꯨꯝꯕꯃ꯫ ꯁꯤꯟꯁꯤꯔꯥꯅ ꯁꯨꯝ꯫ ꯃꯁꯤꯁꯨ ꯁꯤꯟꯕꯗ ꯑꯗꯨꯝ ꯏꯐꯦꯛꯇꯤꯕ ꯑꯣꯏꯒꯅꯤꯅ ꯈꯜꯂꯤꯗ ꯚꯥꯏ ꯑꯩꯗꯤ
ꯎꯝ ꯍꯥꯏꯗꯤ ꯑꯩꯈꯣꯏ ꯃꯅꯤꯄꯨꫪꯁꯤꯗ ꯇꯧꯔꯤꯁꯤ ꯑꯃ ꯏꯟꯚꯥꯏꯔꯣꯟꯃꯦꯟ ꯗꯦ ꯏꯟꯚꯥꯏꯔꯣꯟꯃꯦꯟ ꯗꯦ ꯍꯥꯏꯔꯒꯗꯤ ꯁꯨꯝ ꯁꯦꯂꯦꯕ꯭ꯔꯦꯠ ꯇꯧꯕ ꯑꯗꯨꯒ꯫ ꯏꯟꯚꯥꯏꯔꯣꯟꯃꯦꯟ ꯗꯦ ꯗꯦ ꯅꯨꯃꯤꯠꯇ ꯊꯥ꯫ ꯎ ꯄꯥꯝꯕꯤꯁꯤꯡꯗꯣ ꯏꯟꯚꯥꯏꯔꯣꯟꯃꯦꯟ ꯗꯦ ꯅꯨꯃꯤꯠꯇ ꯏꯁꯤꯡ ꯆꯥꯏꯗꯨꯅ ꯂꯣꯏꯔꯦꯕ ꯍꯥꯏꯗꯤ꯫ ꯃꯇꯨꯡ ꯇꯥꯕꯗ ꯑꯃꯨ ꯑꯃꯨꯛ ꯍꯟꯅ ꯍꯥꯏꯗꯤ ꯌꯦꯡꯕꯤꯔꯔꯣꯏ ꯑꯗꯨꯗ ꯏꯁꯤꯡ ꯆꯥꯏꯕꯤꯔꯔꯣꯏ ꯍꯤꯡꯉꯤꯕ꯭ꯔꯥ ꯁꯤꯔꯤꯕ꯭ꯔꯥ ꯈꯪꯂꯔꯣꯏ ꯍꯥꯏꯗꯤ ꯑꯁꯨꯛ ꯀꯨꯏꯅ ꯏꯟꯚꯥꯏꯔꯣꯟꯃꯦꯟ ꯗꯦ ꯅꯨꯃꯤꯠꯇ ꯊꯥꯈꯤꯕ ꯄꯥꯝꯕꯤꯁꯤꯡꯁꯤꯅꯕꯨ ꯂꯣꯏꯅ ꯐꯖꯅ ꯁꯦꯕꯥ ꯇꯧ ꯁꯦꯕꯤ ꯇꯧꯗꯅ ꯑꯃꯨ꯫ ꯃꯈꯣꯡ ꯁꯣꯝꯕꯤꯗꯅ ꯅꯥꯄꯤ ꯐꯟꯕꯤꯗꯅ ꯏꯁꯤꯡ ꯆꯥꯏꯕꯤꯗꯅ ꯇꯧꯔꯝꯃꯒꯕꯨ ꯉꯁꯤ ꯎ ꯋꯥ ꯇꯥꯡꯉꯁꯤ ꯇꯥꯡꯒꯗ꯭ꯔꯅꯦ ꯍꯥꯏꯗꯤ꯫ ꯏꯟꯚꯥꯏꯔꯣꯟꯃꯦꯟ ꯗꯦꯅꯤ꯫ ꯍꯥꯏꯈ꯭ꯔꯒ ꯏꯟꯚꯥꯏꯔꯣꯟꯃꯦꯟ ꯗꯦ ꯂꯣꯏꯔꯒ ꯍꯥꯏꯗꯤ ꯍꯟꯅ ꯌꯦꯡꯕꯤꯗꯕ ꯑꯗꯨꯗꯒꯤ ꯏꯁꯤꯡ ꯆꯥꯏꯕꯤ꯫ ꯕꯤꯗꯕ꯫ ꯐꯖꯅ ꯆꯦꯛ ꯇꯧꯕꯤꯗꯕ ꯃꯣꯅꯤꯇꫪ ꯇꯧꯕꯤꯗꯕꯁꯤꯗꯒꯤ ꯎ ꯄꯥꯝꯕꯤꯗꯣ ꯊꯥꯒꯩ ꯊꯥꯔꯅꯤ ꯑꯗꯨꯒ ꯁꯤꯈ꯭ꯔꯅꯤ ꯑꯗꯨꯗꯒꯤ꯫ ꯍꯤꯡꯍꯧꯔꯔꯣꯏ ꯑꯃꯇ ꯍꯥꯏꯗꯤ ꯏꯟꯚꯥꯏꯔꯣꯟꯃꯦꯟ ꯗꯦ ꯇꯧꯕꯒꯤꯁꯦ ꯀꯩꯝ ꯀꯥꯟꯅꯗ꯭ꯔꯦꯕ ꯥꯚꯥꯏ꯫
ꯌꯥꯝ ꯆꯨꯝꯕ ꯋꯥꯐꯝꯅꯤ ꯑꯩꯈꯣꯏ ꯚꯥꯏ ꯉꯁꯤ ꯇꯥꯛꯄꯤꯔꯤꯁꯦ ꯑꯩꯈꯣꯏꯁꯨ ꯑꯗꯨꯗ ꯑꯃꯨꯛ ꯑꯃꯨꯛ ꯂꯨꯔꯤꯁꯤꯅ ꯚꯥꯏ ꯃꯣꯏꯁꯦ꯫ ꯊꯥꯔꯕ ꯃꯇꯨꯡꯗ꯫ ꯑꯦꯕꯤꯂꯤꯇꯤ ꯂꯧꯕꯤꯅꯕ ꯃꯤꯁꯦ ꯑꯃꯨꯛ ꯊꯣꯛꯂꯛꯇꯕꯁꯤꯅꯦꯕ꯫
ꯎꯝ ꯁꯤꯅꯤ ꯌꯥꯝꯅ꯫
ꯁꯤꯁꯦ ꯀꯅꯥꯅ ꯂꯧꯕꯤꯗꯣꯏꯅꯣꯅ ꯑꯃꯨꯛ ꯍꯪꯅꯔꯛꯄꯗ ꯑꯃꯨꯛ꯫ ꯂꯩꯇꯦꯕ꯫ ꯂꯧꯕꯤꯅꯕ ꯃꯤꯁꯦ ꯍꯥꯏꯗꯤ ꯃꯤ ꯈꯨꯗꯤꯡꯃꯛ ꯃꯥꯏ ꯃꯥꯏ ꯃꯊꯧ ꯆꯤꯟꯅꯕ ꯉꯥꯛꯇꯅꯤꯗꯣ꯫
ꯑꯩꯒꯤ ꯋꯥꯈꯜꯗꯗꯤ ꯏꯟꯚꯥꯏꯔꯣꯟꯃꯦꯟ ꯗꯦꯅꯤ ꯍꯥꯏꯔꯒ ꯀꯩꯅꯣ ꯌꯥꯝꯅ ꯄꯥꯛꯇꯛꯅꯅ ꯂꯤꯁꯤꯡ ꯑꯃ ꯊꯥꯗꯨꯏ ꯁꯔꯨꯛ ꯃꯥꯅ ꯔꯦꯁꯄꯣꯟꯁꯤꯕꯤꯂꯤꯇꯤ ꯂꯧꯕ ꯉꯝꯒꯗꯕ ꯎ ꯄꯥꯝꯕꯤ ꯇꯔꯥꯗꯪ ꯊꯥꯕꯅꯤ ꯏꯐꯦꯛꯇꯤꯞ ꯑꯣꯏꯅꯤꯅ ꯈꯜꯂꯤꯕ ꯑꯩ ꯑꯩꯒꯤ ꯋꯥꯈꯜꯗꯨꯗꯤ
ꯌꯥꯝ ꯆꯨꯝꯕ ꯋꯥꯐꯝꯅꯤ ꯚꯥꯏ ꯑꯗꯨꯃꯥꯏꯅ ꯍꯥꯏꯗꯤ ꯑꯩꯈꯣꯏꯒꯤ ꯀꯩ ꯍꯥꯏꯇꯥꯔꯦ ꯌꯦꯅꯈꯥꯗꯕꯨ ꯑꯣꯏꯒꯦꯔꯥ ꯑꯩꯈꯣꯏꯒꯤ ꯑꯍꯥꯡꯕ ꯂꯝꯗꯨꯗꯀꯣ ꯑꯩꯈꯣꯏꯒꯤ ꯃꯤꯠꯅ ꯎꯕ ꯃꯐꯝꯗꯨꯗ ꯎꯄꯥꯥꯝꯕꯤ ꯍꯩꯅꯧ ꯑꯣꯏꯒꯦꯔꯥ ꯂꯩꯕꯨ ꯑꯣꯏꯒꯦꯔꯥ ꯊꯥꯕ ꯑꯩꯈꯣꯏꯅ ꯁꯦꯟꯅꯕ ꯉꯝꯒꯗꯕ ꯑꯃꯅꯤꯗꯣ ꯊꯥꯔꯅ ꯁꯤꯁꯨꯝ ꯁꯦꯅꯕꯤꯔ ꯂꯣꯏꯔꯦ ꯏꯁꯤꯡ ꯈꯔ ꯆꯥꯏ ꯁꯨꯝ ꯑꯗꯨꯃꯥꯏꯅ ꯁꯨꯝ ꯁꯦꯟꯅꯕꯤꯔ ꯂꯣꯏꯔꯅꯦꯀꯣ
ꯑꯗꯨꯃꯥꯏꯅ ꯇꯧꯔꯒ ꯑꯃꯨꯛꯇꯪ ꯀꯩꯅꯣ ꯇꯧꯗ꯭ꯔꯒꯗꯤ ꯚꯥꯏ ꯍꯥꯏꯗꯤ ꯏꯟꯚꯥꯏꯔꯣꯟꯃꯦꯟꯁꯦ ꯅꯣꯡꯃ ꯅꯣꯡꯃꯒꯤ